ꯍꯜꯂꯧ ꯇꯥꯕ꯭ꯔ
ꯇꯥꯏ
ꯂꯧꯗꯒꯤ ꯍꯜꯂꯛꯔꯒ ꯑꯃꯨꯛ ꯕꯖꯥꯔ ꯆꯠꯅꯤꯡꯉꯥꯏ ꯆꯂꯦ ꯑꯅꯤ
ꯉꯁꯥꯏꯒꯤ ꯃꯅꯥꯗꯣ ꯌꯣꯟꯕ ꯆꯠꯀꯦ ꯍꯥꯏꯕ꯭ꯔꯣ
ꯑꯣ ꯍꯋꯥꯏ ꯃꯅꯥ ꯍꯋꯥꯏ ꯃꯅꯥ ꯌꯣꯟꯕ ꯆꯠꯂꯒ
ꯑꯥ
ꯑꯣꯛꯅꯥꯎ ꯑꯣꯛꯅꯥꯎ ꯃꯆꯥ ꯑꯅꯤ ꯑꯥꯟ ꯑꯅꯤꯈꯛꯇꯪ ꯂꯩꯕ ꯑꯗꯨꯒꯤ ꯑꯦ ꯍꯤꯗꯥꯛ ꯑꯃ ꯂꯧꯔꯒ ꯄꯥꯍꯟꯁꯤꯔ ꯍꯥꯏꯅ ꯇꯧꯕ
ꯑꯣ
ꯈꯣꯡꯅ ꯆꯠꯄ꯭ꯔꯣ
ꯑꯧ ꯈꯣꯡꯅ ꯆꯠꯂꯦ ꯍꯧꯖꯤꯛ
ꯒꯥꯔꯤꯗꯤ ꯀꯔꯤ ꯇꯧꯔꯦ
ꯀꯔꯤꯁꯨ ꯇꯧꯗꯤꯌꯦ ꯀꯅꯥ ꯊꯧꯒꯅꯤ
ꯑꯣ ꯊꯧꯕ ꯍꯩꯇꯦ ꯑꯗꯨꯗꯣ
ꯍꯩ ꯍꯩꯕꯗꯤ ꯍꯩꯌꯦ ꯑꯗꯣ ꯃꯥ ꯑ ꯀꯩꯅꯣꯗ ꯊꯕꯛ ꯇꯧꯋꯦ ꯍꯥꯏꯌꯦ ꯌꯨꯝꯗ ꯑꯗꯨꯒꯤ
ꯂꯗꯤ ꯅꯨꯡꯉꯥꯏꯇꯦꯅꯦꯀꯣ
ꯎꯝ
ꯄꯨꯕ ꯈꯣꯠꯄ ꯆꯠꯂꯗꯤ ꯃꯣꯏ ꯁꯥꯎꯕ꯭ꯔꯣ
ꯁꯥꯎꯗꯦ ꯑꯗꯨꯗꯤ ꯃꯥ ꯄꯥꯏꯅꯤꯡꯗꯦ ꯍꯥꯏꯌꯦ ꯄꯥꯏꯅꯤꯡꯗꯦ ꯍꯥꯏꯌꯦ ꯑꯗꯣ ꯃꯤ ꯑꯃꯅ ꯄꯥꯏꯔꯒ ꯃꯣꯠꯄꯗꯣ ꯑ ꯐꯖꯅ ꯐꯖꯅ ꯆꯥꯝꯊꯣꯛꯔꯒ ꯊꯝꯃꯦ ꯑꯗꫭ ꯃꯥ ꯃꯥ ꯄꯥꯢ ꯄꯥꯏꯗꯦ ꯑꯃꯗꯤ ꯃꯥꯅ ꯄꯥꯏꯌꯦ ꯈꯪꯗꯦ ꯀꯅꯥꯅ ꯆꯥꯝꯕ꯭ꯔ ꯍꯤ ꯅꯠꯇꯦ ꯊꯤꯕ
ꯊꯣꯏꯁꯨ ꯆꯠꯄ꯭ꯔꯣ
ꯍꯩꯠ ꯍꯥꯏꯕ ꯌꯥꯗꯦ ꯍꯥꯏꯕ ꯅꯠꯇ꯭ꯔꯣ
ꯑꯃꯁꯨ ꯆꯠꯂꯝꯒꯅꯤꯅ ꯑꯣ ꯑ
ꯑꯅꯤ ꯆꯠꯂꯦ ꯈꯣꯡꯅ ꯑꯁꯤ ꯄꯣꯔꯒ ꯇꯠꯄ ꯑꯗꯨ ꯍꯧꯖꯤꯛ ꯍꯧꯖꯤꯛꯁꯦ ꯑꯩꯈꯣꯏ ꯑꯩꯈꯣꯏꯒꯤ ꯋꯦꯇꯤꯡ ꯁꯦꯠꯇ ꯌꯧꯗ꯭ꯔꯤ
ꯑꯥ ꯑꯥ ꯃꯥ ꯕꯖꯥꯔ ꯆꯠꯂꯗꯤ ꯅꯤꯡꯉꯥꯏ ꯇꯧꯕꯅꯤꯅꯦ ꯑꯗꯨ ꯂꯧꯅꯤꯡꯉꯦ ꯑꯗꯥ ꯂꯧꯅꯤꯡꯉꯦ ꯍꯥꯏꯒꯤ
ꯍꯣꯏ ꯍꯣꯏꯅꯦ ꯑꯗꯨꯅꯦ
ꯑ ꯉꯁꯤꯗꯤ ꯉꯁꯤꯗꯤ ꯀꯔꯤ ꯂꯧꯒꯦ ꯍꯥꯏꯔꯒ ꯃꯥ ꯍꯥꯏꯕ꯭ꯔꯣ
ꯃꯥ ꯀꯣꯛ ꯑꯃꯨꯛ ꯀꯛꯁꯤꯔ
ꯑꯦꯁ ꯌꯣ ꯀꯛꯄꯤꯗꯅꯀꯣ
ꯑ ꯐꯖꯅ ꯀꯥꯞꯀꯗꯧꯕꯅꯦ ꯑꯗꯨ ꯁ꯭ꯀꯨꯟ ꯍꯧꯔꯗꯤꯀꯣ
ꯑꯥ ꯀꯨꯏꯔꯔꯣꯏ ꯉꯁꯤ
ꯉꯁꯤ ꯇꯥꯡꯁꯤ ꯀꯌꯥꯔꯥ
ꯇꯔꯦꯠ ꯑꯣꯏꯔꯝꯒꯅꯤ
ꯑꯗꯨ ꯃꯣꯏ ꯎꯝ ꯇꯔꯥꯃꯥꯊꯣꯏꯗ ꯀꯥꯒꯅꯤ ꯍꯥꯏꯕ ꯅꯠꯇ꯭ꯔꯣ
ꯈꯪ
ꯑꯥ ꯑꯥ
ꯃꯣꯏ ꯀꯣꯟ ꯇꯧ ꯈꯔꯥꯕꯅꯤꯅ ꯎꯝ ꯑꯗꯨꯗ ꯑꯗꯨꯗ ꯇꯧꯒꯅꯤ ꯑꯝꯍꯝ ꯑꯩꯅ ꯑꯥ ꯍꯧꯖꯤꯛ ꯑꯅꯛ ꯄꯔ ꯂꯩꯕ ꯑꯗꯨꯗ ꯍꯧꯖꯤꯛ ꯇꯧꯔꯒ ꯑꯃꯨꯛ ꯇꯧꯅꯤꯡꯉꯥꯏ ꯌꯥꯗꯕ ꯑꯗꯨꯒꯤ
ꯑꯣ ꯑꯣ ꯑꯣ
ꯅꯪꯉꯣꯟꯗ ꯑꯃꯨꯛ ꯇꯧꯕ
ꯑꯣ
ꯑꯩꯈꯣꯏꯒꯤ ꯒꯥꯔꯤ ꯑꯆꯧꯕꯗꯨ ꯑꯥ ꯀꯔꯤ ꯄꯨꯅꯤꯡꯉꯥꯏ ꯔ ꯑꯃꯨꯛ ꯆꯠꯈ꯭ꯔꯕꯅꯦ
ꯑꯣ ꯆꯠ ꯆꯠꯄ ꯍꯧꯔꯦ
ꯑꯃꯨꯛ ꯆꯠꯈ꯭ꯔꯦ ꯍꯥꯏꯕ ꯑꯃꯨꯛ ꯆꯠ
ꯃꯣꯏ ꯍꯟꯗꯛ ꯊꯕꯛꯁꯤ ꯇꯣꯛꯂꯝꯒꯅꯤꯅꯦ
ꯇꯣꯑꯣ ꯇꯣꯛꯑꯦꯑꯣꯗꯔ ꯂꯩꯇꯕꯅꯤꯅꯀꯣ ꯑꯣꯗꯥꯥ ꯂꯩꯇꯦ ꯑꯗꯨꯒꯤ ꯇꯣꯛꯑꯦ
ꯑꯥ ꯑꯥ ꯑꯥ ꯃꯥꯒꯤ ꯂꯧꯁꯨ ꯍꯥꯃꯦꯡꯅ ꯂꯣꯏ ꯆꯥꯏ ꯍꯥꯏꯅꯦ
ꯀꯔꯤꯁꯨ ꯂꯩꯇꯦ ꯍꯥꯃꯦꯡ ꯂꯣꯏꯕꯗꯤꯀꯣ ꯀꯔꯤꯁꯨ ꯊꯥꯕ ꯌꯥꯗꯕꯅꯦ ꯑꯗꯣ ꯊꯥ ꯊꯥꯕ ꯃ ꯍꯥꯏꯗꯣ ꯍꯧꯒꯠꯄ ꯃꯇꯝꯗ ꯍꯧꯕ ꯃꯇꯝꯗ ꯂꯣꯏꯅ ꯆꯥꯊꯣꯛꯄ ꯑꯗꯨ ꯂꯩꯇꯦ ꯍꯥꯏꯌꯦ ꯑꯗꯨꯒꯤ
ꯑꯃꯗ ꯈꯨꯝꯍꯜꯂꯨꯅꯦ
ꯃꯥꯅ ꯃꯆꯤꯟ ꯂꯩꯇꯕ ꯃꯆꯤꯟ ꯂꯩꯇꯕꯒꯤ ꯑꯗꯨꯒꯤ ꯑꯩ ꯃꯤꯠꯅ ꯁꯥꯏꯟ ꯇꯧꯔꯁꯨ ꯑꯃ ꯃꯤꯠꯅ ꯑꯥ
ꯑꯥ ꯈꯪꯗꯕ
ꯃꯤꯠꯅ ꯁꯥꯏꯟ ꯇꯧꯔꯁꯨ ꯃꯥ ꯈꯪꯗꯕꯍꯦꯛꯇ ꯑꯧ
ꯑꯥ ꯑꯥ ꯑꯣ ꯇꯥꯏꯌꯦ ꯇꯥꯏꯌꯦ
ꯃꯥ ꯈꯥꯡꯗꯕ ꯅꯨꯡꯉꯥꯏꯅ ꯆ ꯆꯠꯂ꯭ꯔꯦ ꯑꯗꯨꯗꯤ
ꯂꯣꯏꯔꯦ ꯂꯣꯏꯔꯦ ꯃꯥ ꯈꯔ ꯈꯪꯗꯕꯒꯤꯅꯦ ꯅ ꯅꯍꯥꯟꯁꯨ ꯃꯥ ꯈꯪꯗꯦꯕ
ꯑꯥ ꯑꯗꯨꯒꯤꯅꯦ ꯎꯝ ꯍꯧꯖꯤꯛ ꯑꯩꯈꯣꯏ ꯀꯩꯅꯣꯒꯤ ꯋꯦꯇꯤꯡ ꯁꯦꯠꯇꯣ ꯌꯥꯎꯔꯦ
ꯑꯣ
ꯑꯩꯈꯣꯏ ꯑꯥ ꯀꯔꯤ ꯍꯥꯏꯕ꯭ꯔꯥ ꯎꯝ ꯑꯃꯨꯛ ꯀꯥꯎꯔꯦ ꯍꯩꯒ꯭ꯔꯨꯗꯣ ꯍꯩꯒ꯭ꯔꯨꯗꯣ ꯑꯩꯈꯣꯏꯗ ꯐꯖꯅ ꯄꯥꯜꯂꯦ ꯑꯥꯞ ꯅꯣꯏꯗ ꯅꯥ ꯑꯝ ꯀꯔꯤ ꯄꯥꯝꯕꯤ ꯑꯃꯒꯨꯝꯕꯗꯤ ꯊꯥꯎꯗꯅ
ꯈꯪꯗꯦꯅꯦ ꯁꯤꯗꯗꯤ ꯃꯣꯏ ꯂꯩꯕꯥꯛ ꯍꯥꯞꯄꯅꯤꯅ ꯍꯥꯞꯄ ꯂꯣꯏꯗ꯭ꯔꯗꯤ ꯐꯔꯛ ꯇꯥꯒꯅꯤꯅꯦ ꯁꯤ ꯑꯦꯄꯜ ꯄꯥꯝꯕꯤ ꯐꯥꯎ ꯊꯥꯐꯝ ꯂꯩꯇꯕꯒꯤ ꯑꯗꯨꯝ ꯂꯩꯔꯤ
ꯀꯩꯅꯣꯗꯤ ꯑꯥ ꯀꯩꯅꯣꯒꯤ ꯑꯥ ꯑꯥ ꯀꯔꯤ ꯑꯣ ꯑꯣ ꯑꯃ ꯎ ꯆꯔꯥ ꯑꯃ ꯄꯤꯕꯗꯨꯗꯤ
ꯑꯗꯨꯁꯨ ꯍꯧꯗꯤ ꯍꯧꯋꯦ
ꯑꯗꯨꯗꯤ ꯃꯇꯥꯏꯗ ꯇꯧꯕ꯭ꯔꯣ
ꯃꯇꯥꯏꯗꯗꯤ ꯊꯝꯃꯦ ꯎꯝ
ꯑꯣ ꯃꯗꯥꯏꯗ ꯊꯝꯕꯗꯤ ꯂꯩꯕꯥꯛꯄꯣ ꯂꯩꯕꯥꯛꯅ ꯊꯣꯜꯂꯁꯨ ꯁꯣꯛꯑꯣꯏꯕ ꯃꯇꯥꯏꯗ ꯇꯧꯔꯗꯤ
ꯂꯩꯕꯥꯛꯇꯣ ꯐꯖ ꯂꯩꯕꯥꯛꯇꯣ ꯐꯖꯠꯇꯕꯒꯤꯔ ꯈꯪꯗꯦꯅꯦ ꯐꯖꯅ ꯍꯧꯗꯦꯅꯦ
ꯍꯣꯏ ꯃꯅꯥ ꯑꯀꯟꯕꯗꯣ
ꯎꯝ ꯃꯅꯥꯁꯨ ꯂꯩꯇ꯭ꯔꯦ ꯃꯅꯥꯁꯨ ꯂꯩꯗꯔꯦꯗ
ꯍꯤꯡꯕ꯭ꯔꯥ ꯄꯥꯝꯕꯤꯕꯨꯗꯤ
ꯍꯤꯉꯕꯨꯗꯤ ꯍꯤꯉꯦ ꯍꯣꯏ ꯑꯍꯝ ꯃꯣꯏ ꯑꯗꯨꯗ ꯆꯨꯒ ꯎꯝ
ꯃꯇꯣꯟꯗꯣ ꯑꯃꯨꯛ ꯍꯥꯎꯒꯅꯤ ꯅꯠꯇꯦ ꯃꯇꯣꯟ ꯅꯠꯇꯦ ꯃꯅꯥ ꯑꯗꯣꯑꯥ ꯑꯔꯤꯕꯒꯤ ꯃꯅꯥꯗꯣ ꯂꯧꯊꯣꯛꯑꯣ ꯑꯗꯣ ꯂꯧꯊꯣꯛꯑꯗꯤ ꯑꯃꯨꯛ ꯑꯃꯨꯛ ꯃꯇꯣꯟ ꯄꯥꯡꯈꯠꯂꯛꯀꯅꯦꯕ
ꯑꯣ ꯑꯣ
ꯑꯗꯨꯒꯤꯅꯦ
ꯑꯥ
ꯑꯗꯨ ꯑꯁ
ꯂꯧ ꯂꯧꯒꯤꯗꯤ ꯌꯥꯝ ꯌꯥꯝ ꯆꯥꯎ ꯆꯥꯎꯔꯝꯒꯅꯤꯅ ꯅꯣꯏ ꯂꯧꯗ ꯂꯩꯕ ꯈꯣꯏꯗꯤ ꯌꯥꯝ ꯆꯥꯎꯔꯝꯒꯅꯤ
ꯆꯥꯎꯋꯦ ꯑꯣ ꯑꯩꯈꯣꯏ ꯑꯥ ꯀꯔꯤ ꯍꯥꯏ ꯒꯦꯔꯥ ꯁꯥꯡꯕꯗꯣ ꯑꯩꯈꯣꯏ ꯃꯤ ꯃꯤꯒꯤ ꯃꯤꯒꯤ ꯃꯤꯅ ꯃꯤꯗꯧꯅ ꯋꯥꯡꯉꯦꯕ ꯆꯍꯤ ꯑꯅꯤ ꯑꯍꯨꯝ ꯆꯍꯤ ꯑꯅꯤ ꯑꯍꯨꯝ ꯑꯣꯏꯕꯅꯤꯅꯀꯣ
ꯎꯝ ꯎꯝ ꯎꯝ
ꯑꯔꯤꯕꯒꯤ ꯃꯅꯥꯗꯣ ꯂꯧꯊꯣꯛꯑꯒ ꯑꯃꯨꯛ ꯆꯣꯡꯊꯣꯛꯂꯛꯀꯅꯤ
ꯑꯣ ꯑꯣ
ꯑꯗꯨꯒꯤ ꯑꯔꯤꯕꯒꯤ ꯃꯅꯥꯗꯣ ꯂꯧꯊꯣꯛ
ꯁꯣꯔꯣꯛ ꯃꯈꯥꯒꯤ ꯂꯧꯗꯣ
ꯑꯧ
ꯃꯪꯒ꯭ꯔꯥ ꯌꯥꯝ ꯂꯩꯔꯒ ꯑꯗꯨ ꯂꯧ ꯃꯈꯥꯒꯤꯗꯤ ꯌꯥꯝ ꯆꯥꯎ ꯆꯥꯎꯔꯝꯃꯅꯤꯅ ꯑꯗꯨꯗꯤ
ꯑ ꯈꯪꯗꯦ ꯑꯗꯨꯗꯤ ꯂꯝꯕꯤ ꯑ ꯀꯔꯤꯑꯥ ꯄꯥꯝꯕꯤ ꯎ ꯄꯥꯝꯕꯤ ꯌꯥꯝ ꯂꯩꯕ ꯗꯣ ꯑꯗꯨꯒꯤ ꯑꯥ ꯆꯥꯎꯥꯗꯕꯔꯥ ꯄꯥꯝꯕꯤꯁꯦ ꯌꯥꯝ ꯂꯩꯔꯗꯤ ꯊꯨꯅ ꯆꯥꯎꯗꯦ ꯄꯥꯝꯕꯤꯗꯣ ꯎꯝ ꯄꯥꯝꯕꯤꯗꯣ ꯌꯥꯝ ꯂꯩꯇꯕ ꯑꯗꯣ ꯂꯣꯏꯅ ꯃꯈꯣꯡ ꯃꯈꯣꯡꯗꯣ ꯁꯦꯡꯗꯣꯛꯄ ꯐꯖꯅ ꯁꯦꯡꯗꯣꯛꯄ ꯑꯗꯨꯃꯥꯏꯅ ꯇꯧꯔꯗꯤ ꯑꯥ ꯊꯨꯅ ꯆꯥꯎꯕꯅꯦ
ꯍ ꯍꯥ
ꯅꯣꯡ ꯆꯨꯗ꯭ꯔꯣ
ꯑ ꯅꯣꯡ ꯅꯣꯡ ꯃꯇꯥꯏ ꯃꯇꯥꯏꯗ ꯆꯨꯔꯛꯑꯦ ꯑꯩꯈꯣꯏꯗꯗꯤ ꯆꯨꯔꯛꯇꯦ
ꯇꯤꯟꯗꯤ ꯄꯨꯕ꯭ꯔꯣ ꯕꯖꯥꯔ ꯆꯠꯂꯒ
ꯄꯨꯗꯦ ꯇꯥꯔꯥꯔꯣꯢ ꯍꯥꯏꯕꯒꯤ ꯄꯨꯗꯦ ꯅꯣꯡ ꯅꯣꯡ ꯇꯥꯒꯗ꯭ꯔꯥ ꯍꯥꯏꯔꯒ ꯇꯥꯔꯔꯣꯏ ꯇꯥꯔꯔꯣꯏ ꯍꯥꯏꯕ
ꯀꯣꯏꯁꯨ ꯎꯝ ꯄꯣꯠ ꯂꯧꯕ ꯆꯠꯄꯗꯤ ꯍꯜꯂꯛꯈ꯭ꯔꯦ ꯍꯜꯂꯛꯔꯒ ꯑꯣꯛꯆꯥꯛ ꯂꯧꯔꯒ ꯑꯃꯨꯛꯀ ꯍꯜꯂꯛꯑꯦ ꯍꯧꯖꯤꯛ ꯏꯅꯔꯖꯤ ꯑꯁ ꯆꯠꯄ ꯃꯟꯂꯦ ꯃ ꯑꯥ
ꯊꯕꯛ ꯌꯥꯝ ꯆꯤꯟꯂꯦ ꯍꯦ
ꯑ ꯊꯥꯎ ꯑꯅꯤꯔꯛ ꯂꯧꯕ ꯆꯠꯄ ꯌꯣꯅꯤꯡꯉꯥꯏ
ꯊꯥꯎ
ꯑ ꯊꯥꯎ ꯘꯔꯤ ꯊꯥꯎ ꯂꯧꯕ ꯆꯠꯂꯣ ꯍꯥꯏꯕꯒꯤ ꯑꯅꯤꯔꯛ ꯂꯧꯕ ꯆꯠꯄ ꯑꯗꯨꯒ ꯑꯥ ꯑꯃꯨꯛꯀ ꯑꯣꯛꯆꯥꯛ ꯂꯧꯕ ꯆꯠꯂꯦ
ꯎꯝ
ꯗꯨꯒ ꯗꯨꯀꯥꯟꯒꯤꯗꯣ ꯍꯪꯔꯛ ꯀꯥꯟꯗ ꯃꯣꯏ ꯌꯥꯗꯦꯅꯦ ꯀꯩꯅꯣꯝ ꯇꯧꯔꯝꯒꯦ ꯍꯥꯏꯔꯁꯨ
ꯃꯄꯨꯅ ꯌꯥꯗꯕ
ꯎꯝ ꯄꯤꯔꯝꯒꯦ ꯍꯥꯏꯔꯁꯨ ꯀꯣ
ꯎꯝ
ꯑꯗꯨ ꯄꯤ ꯅꯣꯏ ꯍꯧꯖꯤꯛꯅ ꯄꯤꯕꯤꯔꯤꯗꯤ ꯅꯣꯏꯅ ꯂꯩꯇ꯭ꯔꯁꯨ ꯊꯥꯒꯤ ꯑꯗꯨꯝ ꯂꯧꯕ ꯍꯧꯔꯅꯤ ꯑꯗꯨꯃꯥꯏꯅ ꯀꯔꯥꯟ ꯍꯧ
ꯑ
ꯑꯗꯨꯒꯤ ꯑꯁꯨꯃ ꯑꯩꯈꯣꯏꯅ ꯂꯧꯔꯒ ꯄꯤꯔꯒ ꯑꯗꯨꯝ ꯂꯩꯔꯒꯦ ꯗꯤꯄꯣꯖꯤꯠ ꯄꯤꯔꯒ ꯊꯝꯕꯤꯔꯦ ꯍꯥꯏꯕꯁꯨ ꯌꯥꯗꯗꯤ ꯃꯤ ꯂꯩꯇꯕ ꯁꯔꯨꯗꯤ ꯐꯩꯗꯅ ꯗꯤꯄꯣꯖꯤꯠ ꯍꯥꯟꯅ ꯂꯧꯔꯣ ꯍꯥꯏꯔꯁꯨ ꯌꯥꯗꯦꯅꯦ
ꯑꯗꯣ ꯃꯤ ꯑꯃꯨꯛ ꯂꯩꯕ꯭ꯔꯥ
ꯂꯩꯇꯦꯅꯦ ꯃꯣꯏ ꯃꯁꯦꯟ ꯃꯤ ꯍꯥꯏꯅꯕ ꯃꯤ ꯂꯩꯕꯒꯤꯔꯥ ꯈꯪꯗꯦꯅꯦ ꯗꯤꯄꯣꯖꯤꯠꯇꯤ ꯄꯤꯁꯨ ꯄꯤꯗꯕ ꯑꯗꯨꯝ ꯈꯥꯛꯄꯤꯌꯨꯀꯣ ꯈꯥꯛꯄꯤꯌꯨ ꯀꯣ ꯍꯥꯏꯕꯗꯣ
ꯑ ꯀꯌꯥ ꯂꯩꯕ꯭ꯔꯥ
ꯑꯃꯥ ꯂꯩꯌꯦꯕ ꯑꯃ ꯂꯩꯌꯦ ꯑꯥ
ꯑꯗꯨ ꯋꯥꯔꯤꯗꯣ ꯐꯖꯅ ꯁꯥꯎ ꯍꯥꯏꯗꯅ
ꯋꯥꯔꯤ ꯐꯖꯅ ꯁꯅꯕꯅꯦ ꯑꯗꯨꯝ ꯀꯔꯤ ꯍꯥꯏꯁꯤꯔꯥ ꯃꯥꯒꯤ ꯗꯨꯀꯥꯟꯗ ꯍꯥꯏꯊꯤꯕꯀꯣ ꯃꯥꯗꯣ
ꯑꯥ
ꯑꯗꯨꯝ ꯏꯁꯤꯡ ꯆꯪꯕꯅꯦ ꯈꯣꯠꯄ ꯄꯅꯦ ꯑꯗꯨꯃꯥꯏꯅ ꯑꯗꯣ ꯑꯩꯈꯣꯏꯅ ꯅꯣꯡ ꯆꯨꯕ ꯇꯣꯛꯄ ꯃꯇꯝꯗ ꯑꯗꯨꯝ ꯂꯩꯌꯦ ꯍꯥꯏꯔꯁꯨ
ꯀꯔꯤ ꯍꯥꯏꯁꯤꯔ ꯃꯑꯣꯡ ꯑꯃ ꯇꯧꯋꯦ ꯍꯥꯏꯌꯦ
ꯃꯥ ꯃꯥꯇꯣꯝ ꯇ ꯆꯠꯄ꯭ꯔꯥ
ꯏꯕꯥꯅꯤ ꯆꯠꯄꯅꯦꯕ ꯑꯗꯨꯝ ꯃꯣꯏ ꯂꯣꯟꯅ ꯉꯥꯡꯕ
ꯑꯣ
ꯑꯗꯨꯗꯒꯤ ꯑꯗꯨꯃꯥꯏꯅ ꯍꯥꯏꯌꯦꯅꯦ ꯑꯗꯨꯃꯥꯏꯅ ꯍꯥꯏꯕ ꯑꯗꯨꯒꯤ ꯑꯁ ꯁꯤ ꯖꯨꯂꯥꯏꯗ ꯉꯝꯗ꯭ꯔꯁꯨ ꯑꯒꯁꯁꯤ ꯂꯩꯕ ꯌꯥꯏꯅ ꯑꯩꯅ ꯍꯥꯏꯕ ꯑꯗꯣ ꯃꯣꯏ ꯊꯥ ꯈꯨꯗꯤꯡꯒꯤꯗꯤ ꯑꯗꯨꯝ ꯂꯧꯕ ꯍꯧꯔꯅꯤ ꯑꯗꯨ ꯍꯥꯏꯕ ꯂꯣꯏꯔꯒ ꯑꯩ ꯗꯨꯀꯥꯟꯗꯤ ꯑꯗꯨꯃꯥꯏꯅ ꯏꯁꯤꯡ ꯆꯪꯕ ꯑꯗꯨꯃꯥꯏ ꯑꯗꯨꯃꯥꯏꯅ ꯇꯧꯕꯀꯣ ꯑꯗꯣ ꯐꯥꯔꯃꯥꯁꯤꯗ ꯂꯩꯕ ꯂꯩꯕ ꯌꯥꯔꯒ ꯑꯗꯨꯝ ꯂꯩꯌꯦꯕ ꯑꯗꯨꯏꯗ ꯍꯤꯟꯖꯥꯡ ꯅꯥꯄꯤ ꯌꯣꯟꯕ ꯗꯨꯀꯥꯟ ꯃꯆꯥ ꯃꯆꯥ ꯑꯗꯨꯝ ꯂꯩꯕ ꯌꯥꯔꯒ ꯑꯗꯨꯝ ꯂꯩꯌꯦꯕ
ꯑꯩꯈꯣꯏ ꯂꯩꯇ꯭ꯔꯁꯨ ꯚꯔꯥꯗꯣ ꯄꯤꯒꯦ ꯍꯥꯏꯕ ꯌꯥꯗ꯭ꯔꯣ
ꯚꯔꯥ ꯄꯤꯅꯉꯥꯏꯗꯤ ꯂꯩꯔꯣꯏꯍꯦ
ꯚꯔꯥ ꯀꯌꯥꯔ ꯅꯠꯇꯦ ꯚꯔꯥ ꯆꯥꯝꯃꯉꯥ ꯈꯛꯇꯗꯤ ꯌꯥꯅꯉꯥꯏ ꯇꯧꯔꯒ ꯂꯣꯏꯔꯅꯦ
ꯃꯥꯅ ꯂꯩꯍꯟꯅꯤꯡꯗꯕꯒꯤ ꯇꯥꯏꯞꯇ ꯑꯗꯨꯝ ꯍꯥꯏ ꯍꯥꯏꯌꯦꯕ ꯑꯗꯨꯀꯣ
ꯑꯣ
ꯑꯗꯨꯒꯤ ꯑꯗꯨꯃꯥꯏꯅ ꯍꯥꯏꯑꯦ ꯑꯗꯨꯃꯥꯏꯅ